ꯂꯣ ꯇꯥꯕ꯭ꯔꯣ꯫
ꯇꯥꯕ꯭ꯔꯣ
ꯇꯥꯏꯌꯦ ꯅꯪꯗꯤ ꯇꯥꯕ꯭ꯔꯣ
ꯇꯥꯏꯌꯦ ꯄꯋꯥꯔ ꯕꯦꯡꯅꯦ
ꯄꯋꯥꯔ ꯕꯦꯡ ꯍꯥꯏꯗꯤ ꯀꯩꯅꯣ ꯄꯋꯥꯔ ꯕꯦꯡꯗ ꯆꯥꯔꯖ ꯇꯧꯔꯒ ꯂꯩꯕ꯭ꯔꯣ
ꯇꯥꯕꯗꯣ
ꯑꯣ
ꯐ꯭ꯔꯤꯒ ꯊꯣꯡꯕꯀꯥꯟꯗ ꯍꯥꯞꯄꯗꯣ ꯐ꯭ꯔꯤꯒ ꯊꯣꯡꯕ ꯀꯥꯟꯗ ꯍꯥꯞꯄꯗꯣ
ꯍꯥꯥ
ꯊꯣꯡꯕ ꯀꯥꯟꯗ ꯍꯥꯞꯄꯗꯣ
ꯀꯔꯤ ꯊꯣꯡꯕ ꯀꯥꯟꯗ ꯍꯥꯞꯄ
ꯍꯨꯏꯒ ꯊꯣꯡꯕ ꯀꯥꯟꯗ
ꯍꯨꯏ ꯊꯣꯡꯕꯀꯥꯟꯗ ꯄꯋꯥꯔ ꯕꯦꯡ ꯍꯥꯞꯅꯕ꯭ꯔꯣ
ꯏꯁ ꯅꯪ ꯆꯥꯕ ꯐꯪꯗꯗꯤ ꯄꯋꯥꯔ ꯕꯦꯡ ꯍꯥꯞꯄ
ꯐꯪꯗ꯭ꯔꯤꯌꯦ
ꯑꯁ
ꯑꯩꯁꯨ ꯊꯣꯡꯒ ꯄꯤꯖ ꯄꯤꯖꯕ ꯌꯥꯏꯗ
ꯑꯗ ꯍꯌꯦꯡ ꯊꯣꯡꯉꯒ ꯅꯪ ꯄꯤꯔꯛꯀꯦ ꯕꯣꯇꯜ ꯑꯃꯗ ꯎꯝ ꯕꯣꯇꯜ ꯑꯃꯗ ꯕꯣꯇꯜ ꯑꯃꯗ
ꯄꯤꯔꯛꯑꯣ ꯇꯦꯁ ꯇꯧꯅꯤꯡꯉꯦ ꯀꯗꯥꯏꯗ ꯂꯩꯕ꯭ꯔꯣ ꯀꯗꯥꯏꯗ ꯂꯩꯒꯦ
ꯂꯩꯕꯁꯦ ꯑꯩꯈꯣꯏ ꯍꯧꯖꯤꯛꯁꯦ ꯎꯝ ꯁꯨꯃꯥꯡꯗ ꯍꯥꯏꯇꯥꯔꯦ ꯂꯩꯕꯁꯦ ꯍꯧꯖꯤꯛ
ꯑꯣ
ꯑꯩꯈꯣꯏ ꯌꯨꯝꯒꯤ ꯁꯨꯃꯥꯡꯗ ꯂꯩ ꯍꯥꯏꯇꯥꯔꯦ ꯅꯪꯗꯤ ꯌꯨꯝꯗ ꯂꯩꯕ꯭ꯔꯥ ꯅꯠꯇ꯭ꯔꯒ ꯒ꯭ꯔꯥꯎꯟꯗ ꯂꯩꯕ꯭ꯔꯥ ꯂꯝꯕꯤꯗ
ꯑꯩꯗꯤ ꯐꯃꯨꯡꯗ ꯂꯩꯌꯦ
ꯏꯁ ꯐꯃꯨꯡꯗ ꯀꯩꯗꯧꯕ ꯅꯨꯡꯉꯥꯏꯔ‌ꯦꯅꯦ
ꯍꯣꯏ ꯅꯣꯡ ꯇꯥꯗ꯭ꯔꯣ ꯅꯣꯡ ꯆꯨꯕꯒꯤ ꯐꯃꯨꯡꯗ ꯍꯤꯞꯄꯒ ꯂꯩꯌꯦ
ꯑꯁ ꯑꯗꯨꯗꯤ ꯌꯥꯝꯅ ꯅꯨꯡꯉꯥꯏꯕ ꯅꯨꯃꯤꯠꯅꯤꯍꯦ ꯅꯣꯡ ꯆꯨꯔꯒ ꯐꯃꯨꯡꯗ ꯍꯤꯞꯄꯒ ꯂꯩꯔꯝꯃꯗꯤ ꯋꯥꯈꯜꯒ ꯅꯣꯡ ꯆꯨꯔꯛꯇꯦ ꯅꯣꯡ ꯆꯨꯗꯕ ꯍꯥꯥ
ꯉꯁꯤꯒꯤ ꯑꯝꯇ ꯆꯨꯗꯕ꯭ꯔꯣ
ꯉꯁꯤ ꯑꯝꯇ ꯆꯨꯔꯛꯇꯦ ꯎꯝ
ꯑꯁ ꯑꯩꯈꯣꯏꯗꯤ ꯌꯥꯝ ꯉꯁꯤ ꯑꯣꯝ ꯎꯝ ꯉꯁꯤ ꯌꯥꯝ ꯆꯨꯌꯦꯗ ꯑꯩꯈꯣꯏꯗꯗꯤ
ꯅꯨꯃꯤꯠ ꯆꯨꯞꯄ ꯅꯣꯡꯆꯨꯑꯦ
ꯅꯨꯃꯤꯠ ꯆꯨꯞꯄꯗꯤ ꯆꯨꯗꯦ ꯑꯗꯨ ꯑꯣꯏꯔꯁꯨ ꯌꯥꯝ ꯆꯨꯋꯦ ꯍꯥꯏꯕ
ꯆꯨꯕꯗꯣ ꯑꯩꯈꯣꯏꯁꯨ ꯈꯔ ꯈꯔ ꯈꯥꯏꯗꯛꯑꯣ ꯁꯣꯝꯅ ꯁꯣꯝꯅ ꯁꯣꯟꯅꯗ꯭ꯔꯦ ꯂꯧ ꯇꯥꯎꯅꯤꯡꯉꯥꯏ
ꯑꯣ ꯂꯧ ꯍꯧꯔꯕ꯭ꯔꯣ
ꯂꯧ ꯍꯧꯗ꯭ꯔꯤ ꯂꯧ ꯁꯨꯅꯤꯡꯉꯥꯏꯗꯣ ꯅꯣꯡ ꯏꯁꯤꯡ ꯁꯨꯅꯗ꯭ꯔꯦ ꯑꯁꯣꯝꯗ ꯅꯣꯏꯅ ꯖꯣꯝ ꯖꯣꯝ ꯄꯥꯏꯁꯜꯂꯦ
ꯑꯣ ꯑꯩ ꯍꯌꯦꯡ ꯊꯥꯔꯛꯑꯒꯦ
ꯀꯔꯥꯏꯗꯥ ꯎꯝ ꯍꯌꯦꯡ ꯊꯥꯔꯛꯑꯣ
ꯊꯥꯔꯛꯀꯦ ꯊꯥꯔꯛ
ꯎꯝ ꯃꯣꯏ ꯅꯣꯡꯁꯨ ꯅꯣꯡ ꯁꯤꯡꯁꯨ ꯃꯔꯣꯟ ꯊꯣꯛꯄꯅꯦ ꯅꯣꯏꯗꯣ ꯑꯗꯨꯔꯣꯝꯗ ꯃꯊꯛꯔꯣꯝꯗ ꯆꯠꯂꯣ ꯑꯃ ꯃꯈꯥꯔꯣꯝꯗ ꯑꯃꯨꯛ ꯆꯠꯂꯣ ꯍꯥꯏꯔꯗꯤ ꯃꯣꯏꯁꯨ ꯌꯥꯝꯅ ꯋꯥ ꯏꯟꯕ ꯅꯣꯡꯅꯦ ꯅꯣꯏ
ꯍꯣꯏꯅꯦ ꯍꯥꯏꯒꯦꯅꯦ ꯍꯥꯏꯒꯦꯅꯦ ꯑꯗꯣ ꯅꯣꯡ ꯇꯥꯔꯗꯤ ꯀꯩꯅꯣ ꯎꯝ ꯂꯧꯗꯣ ꯊꯔꯣꯏ ꯊꯣꯔꯛꯀꯅꯤꯀꯣ
ꯎꯝ꯫
ꯊꯔꯣꯏ ꯆꯥꯅꯤꯡꯉꯦ
ꯊꯔꯣꯏ ꯑꯦ ꯆꯥꯕ ꯂꯥꯛꯑꯣ ꯑꯗꯨꯗꯤ ꯂꯧꯗ
ꯑꯗꯣ ꯂꯧꯗꯣ ꯅꯣꯡ ꯇꯥꯗꯕꯅꯤꯅ ꯏꯁꯤꯡ ꯂꯩꯇ꯭ꯔꯗꯤ ꯊꯔꯣꯏ ꯂꯩꯔꯣꯏ
ꯑꯗꯨ ꯅꯣꯏꯗꯨ ꯏꯁꯤꯡ ꯅꯣꯡ ꯅꯣꯡ ꯅꯣꯏꯔꯣꯝꯗ ꯑꯃꯨꯛ ꯆꯨꯔꯛꯑꯗꯤ ꯑꯩꯈꯣꯏꯗ ꯆꯠꯂꯣ ꯍꯥꯏꯔ ꯊꯥꯔꯛꯑꯣ ꯍꯥꯏꯕ ꯅꯣꯡꯗꯣ ꯑꯗꯨꯒ
ꯍꯣꯏꯅꯦ ꯑꯗꯣ ꯍꯦꯛ ꯆꯨꯔꯛꯄꯗꯗꯤ ꯊꯔꯣꯏꯗꯣ ꯊꯣꯛꯑꯩ ꯊꯣꯛ ꯊꯣꯛꯑꯣꯏꯅꯥ
ꯏꯁ ꯅꯣꯡ ꯅꯣꯡ ꯃꯔꯩ ꯃꯔꯩ ꯍꯦꯛ ꯇꯪ ꯑꯣꯏꯁꯨ ꯃꯔꯤꯛ ꯃꯔꯩ ꯍꯦꯛ ꯇꯥꯔꯛꯑꯕ ꯅꯣꯡ ꯊꯔꯣꯏꯁꯤꯡꯗꯣ ꯄ꯭ꯔꯣꯛ ꯄ꯭ꯔꯣꯛ ꯄ꯭ꯔꯣꯛ ꯄ꯭ꯔꯣꯛ ꯀꯥꯔ ꯃꯠ ꯃꯈꯥꯗꯤ ꯌꯦꯡꯑꫭ ꯑꯁ
ꯋꯥꯎ ꯊꯔꯣꯏ ꯌꯥꯝ ꯊꯣꯛꯄꯔꯣ ꯅꯣꯏ ꯂꯧꯕꯨꯛꯇꯥ
ꯑꯁ ꯅꯍꯥꯟꯗ ꯕꯔꯇꯤꯟ ꯑꯍꯨꯝ ꯈꯨꯜꯂꯦ꯫
ꯋꯥꯎ ꯑꯗꯣ ꯅꯣꯏ ꯈꯛꯇ ꯆꯥꯕ꯭ꯔꯣ ꯅꯠꯇ꯭ꯔꯒ ꯌꯣꯟꯕ꯭ꯔꯣ꯫
ꯑꯩ ꯑꯩ